ꯇꯥꯏꯀꯣ꯫
ꯇꯥꯕ꯭ꯔꯣ꯫
ꯍꯣꯏ ꯇꯥꯏꯌꯦ ꯅꯪ ꯇꯥꯗ꯭ꯔꯣ꯫
ꯍ ꯅꯦꯋꯥꯗꯣ ꯈꯔ ꯅꯨꯡꯉꯥꯏꯇꯕ ꯃꯥꯅꯤꯅꯦ ꯅꯪꯅ ꯑꯗꯨꯅ ꯑꯗꯨꯗ ꯑꯗꯨ ꯅꯠꯇꯕꯤꯗ ꯅꯪꯅ ꯄꯪꯀꯣꯏ ꯀꯣꯏꯕꯒꯤꯔꯥ ꯈꯪꯗꯦ꯫
ꯑꯩꯁ ꯅꯠꯇꯦꯍꯦ ꯑꯩꯒꯤ ꯅꯥꯀꯣꯡꯗ ꯊꯝꯔꯒ ꯆꯤꯟ ꯃꯅꯥꯛꯇ ꯊꯝꯔꯒ ꯋꯥꯔꯤ ꯁꯥꯔꯒ ꯂꯩꯕꯅꯦꯍꯦ꯫
ꯑꯃꯥ ꯐꯣꯟ ꯇꯧꯔꯒ ꯑꯃꯨꯛ ꯆꯥꯛ ꯆꯥꯕ ꯑꯗꯨꯒ ꯊꯝꯕ ꯑꯗꯨꯃꯥꯏꯅ ꯇꯧꯕꯥ ꯃꯥꯜꯅꯦ ꯅꯪꯒꯤꯗꯣ
ꯑꯗꯨꯃꯥꯏꯟ ꯇꯧꯗꯦꯗ
ꯊꯕꯛ ꯑꯍꯨꯝ ꯃꯔꯤ ꯃꯉꯥ ꯇꯧ ꯃꯥꯟꯅꯦ ꯑꯩꯅ ꯈꯟꯕꯗ
ꯍꯧꯖꯤꯛꯇꯤ ꯑꯗꯨꯃꯥꯏꯅ ꯇꯧꯗꯕꯅꯦꯍꯦ
ꯅꯪ ꯅꯪꯒꯤ ꯅꯪꯒꯤ ꯏꯆꯦꯒꯤ ꯑꯃꯗꯨ ꯅꯝꯕꯔ ꯃꯣꯏ ꯃꯣꯏꯒꯤꯗ ꯅꯦꯋꯥꯛ ꯅꯨꯡꯉꯥꯏꯇꯦ ꯍꯥꯏꯕ꯭ꯔꯥ ꯅꯦꯋꯥ ꯂꯥꯛꯇꯦ ꯍꯥꯏꯕ꯭ꯔꯥ
ꯅꯦꯠꯗꯣ ꯅꯨꯡꯉꯥꯏꯇꯕꯀꯣ ꯑꯁꯤ ꯗꯤ ꯅꯦꯠꯋꯥꯔꯛ ꯈꯤꯇꯪ ꯅꯨꯡꯉꯥꯏꯗ꯭ꯔꯁꯨ ꯑꯗꯨꯝ ꯐꯣꯔ ꯖꯤ ꯑꯃ ꯑꯗꯨꯝ ꯅꯨꯡꯉꯥꯏꯗ꯭ꯔꯗꯤ ꯀꯩꯅꯣ ꯋꯥꯔꯤ ꯁꯥꯕꯗ ꯅꯨꯡꯉꯥꯏꯇꯦꯅ ꯐꯖ ꯐꯖꯅ ꯇꯥꯗꯕ ꯑꯗꯨꯃꯥꯏꯅ ꯇꯧꯕꯒꯤ ꯋꯥꯔꯤ ꯁꯥꯕꯁꯨ ꯅꯨꯡꯉꯥꯏꯇꯕ ꯃꯣꯏ ꯔꯨꯝꯗ ꯂꯩꯔꯤꯗꯤ ꯃꯈꯥꯗ ꯂꯪꯕ ꯅꯤꯅ ꯀꯣ ꯃꯣꯏꯗꯤ
ꯑꯣ ꯑꯣ ꯑꯣ ꯃꯣꯏ ꯀꯩꯅꯣ ꯌꯨꯝ ꯁꯥꯏ ꯍꯥꯏꯕꯗꯨ ꯂꯣꯏꯁꯤꯟꯒꯗꯧꯕ꯭ꯔꯥ ꯅꯠꯇ꯭ꯔꯗꯤ ꯍꯧꯔꯥ ꯂꯩꯕ꯭ꯔꯥ ꯀꯃꯥꯏꯅ ꯇꯧꯕ꯭ꯔꯥ
ꯃꯊꯛꯀꯤ ꯀꯩꯅꯣꯗꯤ ꯂꯣꯏ ꯂꯣꯏꯈ꯭ꯔꯦ ꯑꯗꯣ ꯃꯈꯥꯒꯤ ꯄ꯭ꯂꯥꯁꯇꯔ ꯇꯧꯕꯗꯣ ꯍꯧꯗ꯭ꯔꯤꯕ
ꯑꯣ
ꯑꯗꯨꯒꯤ
ꯑꯗꯨ ꯃꯣꯏꯅ ꯂꯩꯕꯗꯨ ꯍꯧꯖꯤꯛꯀꯥꯟ ꯂꯩꯕꯗꯨ ꯃꯈꯥꯔꯣꯝꯗ ꯂꯩꯕ꯭ꯔꯥ ꯑꯗꯨ ꯅꯇ꯭ꯔꯒ ꯑꯗꯨꯝ ꯌꯨꯝ ꯑꯅꯧꯕꯗ ꯑꯗꯨꯝ ꯂꯩꯔꯕ
ꯃꯈꯥꯗ ꯃꯈꯥꯗ ꯂꯩꯔꯤꯑꯦꯅ ꯅꯍꯥꯟ ꯃꯣꯏ ꯂꯩ ꯃꯐꯝꯗ
ꯑꯣ ꯑꯣ ꯑꯗꯨꯗ ꯂꯩꯔꯤꯕ
ꯍꯣꯏ
ꯑꯣ ꯃꯣꯏ ꯀꯩꯅꯣ ꯌꯨ ꯌꯨꯝꯗꯣ ꯀꯔꯝꯕ ꯌꯨꯝ ꯁꯥꯕ꯭ꯔꯥꯅꯦ ꯃꯣꯏꯅ ꯁꯥꯕꯗꯣ
ꯖꯤꯡꯒꯤꯅꯤꯗ
ꯑꯣ ꯔꯨꯝ ꯀꯌꯥꯁꯤꯒꯤ ꯁꯥꯏ ꯍꯥꯏꯕ꯭ꯔꯥ
ꯀꯤꯠꯆꯟ ꯑꯃ ꯔꯨꯝ ꯑꯅꯤ ꯑꯣꯏꯅ ꯇꯥꯏꯌꯦꯅꯦ
ꯑꯣ ꯑꯣ ꯑꯣ ꯌꯥꯝ ꯐꯩꯅꯥ ꯌꯥꯝ ꯐꯩꯅꯥ
ꯎꯝ
ꯃꯣꯏꯁꯨ ꯅꯆꯦꯁꯨ ꯁꯤꯡꯕꯅꯤꯍꯦ
ꯁꯤꯡꯕꯅꯤ ꯃꯣꯏꯗꯤꯀꯣ ꯃꯣꯏ ꯃꯀꯣꯛ ꯃꯣꯏꯗꯤ ꯃꯣꯏ ꯃꯀꯣꯛ ꯂꯩꯕꯅꯦ
ꯑꯣ ꯅꯪꯉꯣꯟꯗꯒꯤ ꯑꯗꯨ ꯋꯥꯡꯕ꯭ꯔꯥ ꯃꯥꯗꯣ
ꯑꯦ ꯑꯉꯥꯡꯁꯨ ꯑꯗꯨꯗꯤ ꯂꯩꯔꯦꯍꯦ
ꯅꯪꯅ ꯍꯦꯟꯕꯅꯤꯕ
ꯅꯪ ꯃꯥ ꯃꯥꯒ ꯆꯍꯤ ꯑꯅꯤ ꯑꯍꯨꯝ ꯂꯩꯃꯤꯟꯅꯔꯒ ꯑꯗꯨꯐꯥꯎ ꯈꯪꯗ꯭ꯔꯅꯦ
ꯑꯗꯣ ꯑꯩꯗꯤ ꯑꯩꯅ ꯑꯩꯅ ꯈꯟꯕꯗꯗꯤ ꯃꯥꯅ ꯈꯔ ꯋꯥꯡꯒꯗꯧ ꯃꯥꯅꯦ ꯍꯥꯏꯅ ꯈꯟꯅ ꯑꯗꯨꯅ ꯅꯪꯅꯁꯨ ꯑꯃꯨꯛ ꯌꯥꯅꯤꯡꯗꯦ
ꯌꯥꯏꯗꯥ ꯃꯥꯅ ꯋꯥꯡꯉꯦ ꯍꯥꯏꯅꯥ ꯑꯗꯨꯝ ꯈꯜꯂꯣꯗ
ꯋꯥꯔꯤ ꯁꯥꯃꯟꯗꯅ ꯀꯩꯅꯣ ꯃꯤ ꯈꯔ ꯀꯩꯅꯣ ꯑꯁꯦꯡꯕ ꯑ ꯊꯦꯡꯅꯁꯤ ꯑꯗꯨꯃꯗꯤ ꯍꯥꯏꯗꯣꯏꯔꯥ ꯅꯪꯉꯣꯟꯗ
ꯍꯥꯏꯌꯦ ꯌꯥꯝ ꯍꯣꯏ ꯅꯍꯥꯟꯒꯤꯗꯣ ꯍꯥꯏꯌꯦꯗ ꯂꯣꯏꯔꯦ
ꯑꯦ ꯃꯤꯁꯤꯡꯁꯤ ꯑꯉꯛꯄꯅꯤꯀꯣ
ꯍꯣꯏꯗ ꯅꯣꯛꯅꯤꯡꯉꯦ ꯃꯤ ꯈꯔꯗꯤꯀꯣ ꯌꯥꯝ ꯉꯣꯁꯤ ꯅꯥꯔꯒ ꯂꯩꯅꯤꯡꯕꯒꯤ ꯇꯥꯏꯞꯇ
ꯅꯨꯄꯤ ꯑꯃꯗꯤ ꯐꯣꯟ ꯇꯧꯔꯛꯔꯒ ꯑꯩꯒꯤ ꯅꯪ ꯀꯩꯗꯧꯕ ꯑꯩꯒꯤ ꯅꯝꯕꯔ ꯁꯦꯞ ꯇꯧꯗꯕ꯭ꯔꯥ ꯍꯥꯏꯅ ꯑꯩꯉꯣꯟꯗ ꯁꯧꯏꯅꯦ
ꯏꯁ ꯑꯗꯨ ꯅꯨꯄꯤꯗꯨ ꯂꯣꯏꯔꯦ ꯅꯪꯕꯨ ꯅꯨꯡꯁꯤꯌꯦ ꯃꯥꯜꯂꯦ ꯂꯩꯁꯥ ꯁꯥꯔꯤ ꯂꯩꯁꯥ ꯁꯥꯔꯤ ꯑꯣꯏꯔꯝꯃꯅꯤ ꯃꯥ ꯅꯨꯄꯥ ꯐꯪꯉꯗꯤ ꯌꯥꯔꯦ ꯍꯥꯏꯅ ꯑꯗꯨꯝ ꯇꯧ ꯃꯥꯜꯂꯦ
ꯑꯩꯗꯤ ꯀꯩꯗꯧꯕꯒꯦ ꯃꯤꯒꯤ ꯅꯝꯕꯔ ꯃꯤꯒꯤ ꯅꯝꯕꯔ ꯁꯦꯚ ꯇꯧꯔꯅꯤ ꯅꯠꯇ꯭ꯔꯣ
ꯎꯝ
ꯈꯪꯅꯔꯗꯤ ꯍꯣꯏ ꯐꯩ ꯑꯗꯨ ꯈꯪꯅꯗꯕꯁꯨ ꯈꯪꯅꯕꯁꯨ ꯅꯠꯇꯦ ꯑꯗꯨꯒ ꯃꯣꯏꯒꯤ ꯅꯝꯕꯔ ꯁꯦꯞ ꯇꯧꯑꯣ ꯍꯥꯏꯅꯦ ꯑꯩꯕꯨ
ꯑꯣ ꯑꯁ ꯑꯗꯨꯃꯥꯏꯅ ꯇꯧꯔꯤꯗ ꯌꯥꯝ ꯍꯥꯏꯔꯛꯑꯦ ꯑꯗꯨꯁꯨ ꯅꯪ ꯑꯩ ꯅꯝꯕꯔ ꯁꯦꯚ ꯇꯧꯗ꯭ꯔꯣ ꯍꯥꯏꯅ ꯑꯗꯨ ꯑꯗꯨꯝ ꯆꯠꯇꯧꯔꯕ ꯎꯝ
ꯅꯨꯄꯥꯈꯣꯏꯅ ꯅꯨꯄꯥꯈꯣꯏꯅ ꯇꯧꯕꯗꯗꯤ ꯆꯨꯝꯁꯨ ꯆꯨꯝꯃꯦ ꯑꯗꯨꯒꯨꯝꯕꯗꯤ ꯈꯔꯗꯤ ꯑ ꯇꯧꯐꯝꯁꯨ ꯊꯣꯛꯑꯦꯀꯣ
ꯑꯗꯨꯅꯦ ꯍꯣꯏ ꯅꯨꯄꯤꯅ ꯇꯧꯗꯤ ꯂꯣꯏꯔꯦ ꯅꯪꯁꯨ ꯑꯗꯨꯃꯥꯏꯅ ꯍꯥꯏꯕꯤꯌꯨ ꯌꯥꯗ꯭ꯔꯣ
ꯑꯩꯗꯤ ꯑꯩꯗꯤ ꯏꯁ ꯑꯩ ꯋꯥꯔꯤ ꯁꯥꯕ ꯌꯥꯝ ꯅꯨꯡꯉꯥꯏꯕ ꯃꯤꯕꯨꯁꯨ ꯊꯦꯡꯅꯗꯦ ꯑꯗꯥꯏꯗꯤ
ꯏꯁ ꯋꯥꯔꯤ ꯌꯥꯝ ꯁꯥꯕ ꯅꯨꯡꯉꯥꯏꯕ ꯌꯥꯝ ꯊꯦꯡꯅꯩꯌꯦꯗ ꯑꯗꯨꯒ
ꯋꯥꯔꯤ ꯁꯥꯕꯁꯨ ꯅꯨꯡꯉꯥꯏꯇꯦ ꯑꯗꯨꯒ ꯑꯦ ꯀꯃꯥꯏꯅ ꯅꯪꯁꯨ ꯑꯩꯒꯤ ꯅꯝꯕꯔ ꯁꯦꯞ ꯇꯧ ꯑꯩꯁꯨ ꯅꯪ ꯅꯪ ꯏꯕ꯭ꯔꯁꯤ
ꯑꯗꯨꯅꯦ ꯋꯥꯔꯤ ꯌꯥꯝ ꯁꯥꯕ ꯅꯨꯡꯉꯥꯏꯕꯀꯣ ꯋꯥꯔꯤ ꯌꯥꯝ ꯁꯥꯥꯕ ꯅꯨꯡꯉꯥꯏꯕ ꯃꯊꯪꯗ ꯑꯃꯨꯛ ꯁꯥꯥꯅꯤꯡꯉꯗꯤ ꯑꯗꯨꯃꯥꯏ ꯋꯥ ꯃꯥꯅꯦ ꯑꯗꯨꯗꯤꯀꯣ ꯅꯠꯇ꯭ꯔꯒ ꯅꯣ ꯑꯩꯒꯤ ꯅꯝꯕꯔ ꯀꯩꯁꯦ ꯑ ꯑꯗꯨ ꯒ꯭ꯔꯨꯞꯇ ꯂꯩꯕ ꯃꯤ ꯈꯨꯗꯤꯡꯒꯤ ꯋꯥꯔꯤ ꯁꯥꯔꯒ ꯅꯝꯕꯔ ꯁꯦꯞ ꯇꯧꯔꯗꯤꯔꯣꯏ ꯏꯔꯦꯅ ꯑꯩꯈꯣꯏꯗꯤ
ꯍꯣꯏ ꯑꯗꯨꯅꯤ ꯑꯩ ꯍꯥꯏꯗꯤ ꯅꯨꯄꯤ ꯈꯣꯏ ꯈꯔꯕꯨꯗꯤ ꯅꯣꯛꯅꯤꯡꯉꯅꯦ ꯑꯩꯕꯨ ꯅꯪꯒꯤ ꯅꯝꯕꯔ ꯁꯦꯚ ꯇꯧ ꯑꯩꯒꯤ ꯅꯝꯕꯔ ꯁꯦꯚ ꯇꯧꯔꯀꯣ ꯑꯗꯨꯝ ꯐꯥꯎꯅꯔ ꯂꯩꯁꯦ ꯍꯥꯏꯌꯦ
ꯂꯣꯏꯔꯦꯍꯦ ꯑꯗꯨꯗꯤ ꯈꯤꯇꯪ ꯀ꯭ꯔꯦꯁꯤꯔꯥ ꯄꯩꯁꯥꯒꯨꯝꯕ ꯄꯥꯝꯕꯀꯣ
ꯑꯣ
ꯑꯗꯨꯃꯥꯏꯅ ꯇꯧꯅꯤꯡꯉ ꯃꯤ ꯑꯣꯏꯔꯝꯅꯤꯗ
ꯅꯪ ꯀꯩꯗꯧꯔꯤꯅꯣ ꯍꯥꯏꯌꯦ ꯅꯨꯄꯤ ꯑꯃꯅꯀꯣ
ꯑꯣ
ꯑꯩ ꯑꯗꯨ ꯀꯩꯁꯨ ꯀꯥꯏꯗꯦ ꯑꯗꯨꯝ ꯂꯩꯌꯦ ꯍꯥꯏꯌꯦ ꯑꯗꯣ ꯉꯔꯥꯡꯗꯨꯗꯤ ꯉꯔꯥꯡ ꯀꯒꯥꯥꯏ ꯆꯠꯄ꯭ꯔꯥ ꯍꯥꯏꯌꯦꯡꯅꯨ ꯉꯔꯥꯡꯗꯨꯗꯤ ꯑꯩ ꯑꯩꯒꯤ ꯏꯅꯥꯎꯄꯥ ꯑꯗꯒꯤ ꯑꯥꯎꯠꯁꯥꯏꯗ ꯑꯃ ꯂꯩꯕꯗꯣ
ꯎꯝ
ꯃꯥ ꯂꯥꯛꯑꯦꯕꯀꯣ
ꯑꯥ ꯂꯥꯛꯄ꯭ꯔꯣ ꯑꯩꯗꯤ ꯀꯩꯅꯣꯃꯗ ꯆꯠꯄ꯭ꯔꯥꯅ ꯈꯪꯃꯣ
ꯅꯠꯇꯦ ꯅꯠꯇꯦ ꯂꯥꯛꯄꯅꯤꯔ
ꯑꯣ
ꯎꯝ ꯑꯗꯨꯒꯤ ꯑꯩ ꯄꯤꯛ ꯎꯞ ꯇꯧꯕ ꯆꯠꯂꯨꯕꯅꯦꯕ ꯑꯩꯈꯣꯏꯒꯤ ꯑꯩꯈꯣꯏ ꯕ꯭ꯔꯥꯗꯔꯒ
ꯎꯝ
ꯑꯗꯨꯗꯁꯨ ꯍꯥꯡꯉꯦ ꯑꯦ ꯑꯩ ꯉꯁꯤꯗꯤ ꯑꯦꯌꯥꯔꯄꯣꯔꯠ ꯆꯜꯂꯤꯒꯦ ꯍꯣꯔꯦꯟꯅ ꯑꯃꯨꯛ ꯐꯥꯎꯅꯔꯁꯤ ꯆꯦ ꯍꯥꯏꯅ ꯍꯥꯏ ꯍꯣꯏ ꯍꯥꯏꯕ ꯑꯃꯨꯛꯀ
ꯑꯣꯐꯂꯥꯏꯟꯗ ꯀꯣꯜ ꯇꯧꯔꯛꯄ꯭ꯔꯣ ꯍꯥꯏꯗꯤ ꯑꯁ ꯂꯣꯏꯔꯦ
ꯃꯦꯁꯦꯖ ꯕꯣꯏꯁ ꯇꯥ ꯚꯣꯏꯁꯇꯅꯦꯍꯦ ꯀꯩꯅꯣꯒꯤ ꯋꯥꯆꯞꯀꯤ ꯚꯣꯏꯁ ꯀꯣꯜꯗꯣ
ꯑꯥ ꯃꯥꯒꯤ ꯁꯤꯗꯤ ꯀꯩꯅꯣꯝ ꯂꯩꯕ ꯃꯥꯂꯦꯗ
ꯂꯨꯔꯦꯒꯣ ꯈꯥ
ꯑꯗꯨꯅꯦ ꯅꯪ ꯅꯪ ꯆꯦꯛꯁꯤꯜꯂꯣ ꯀꯣ
ꯆꯦꯛ ꯁꯤꯟꯗꯗꯤ ꯌꯥꯔꯣꯏ ꯑꯗꯨ ꯌꯥꯝ ꯋꯥꯔꯤꯁꯨ ꯌꯥꯝ ꯁꯥꯕꯁꯨ ꯅꯠꯇꯦꯅꯦ
ꯑꯣ ꯑ ꯃ ꯃꯥꯁꯨ ꯅꯪ ꯑꯁꯤ ꯊꯕꯛ ꯇꯧꯋꯦ ꯍꯦꯟꯅ ꯀꯈꯣꯏꯅꯣ ꯑꯗꯨꯝ ꯈꯤꯇ ꯀꯩꯅꯣ ꯍꯥꯏꯕꯤꯕꯤꯌꯦ ꯃꯥꯁꯦ ꯑꯁꯦꯡꯕꯩ ꯑꯣꯏꯔꯝꯅꯤ ꯍꯥꯏꯅ ꯑꯗꯨꯃꯥꯏꯅ ꯀꯩꯅꯣ ꯇꯧꯃꯥꯜꯂꯦ
ꯑꯗꯨ ꯑ ꯍꯧꯖꯤꯛ ꯑ ꯃꯣꯏꯅ ꯍꯧꯖꯤꯛ ꯇꯧꯋꯦ ꯍꯏ ꯃꯣꯏ ꯑꯗꯨ ꯑꯁꯤꯒꯤ ꯅꯨꯄꯤ ꯃꯤꯉꯣꯟꯗꯗꯤ ꯑꯩ ꯑꯩꯀꯣ
ꯎꯝ
ꯑ ꯑꯗꯨꯒꯨꯝꯕ ꯑꯗꯨꯒꯨꯝꯕ ꯌꯥꯝꯅ ꯑꯗꯨꯒꯨꯝꯕ ꯊꯕꯛꯀꯨꯝꯕꯒꯤꯗꯤ ꯀꯔꯤꯁꯨ ꯍꯥꯏꯗꯕꯅꯤꯍꯦ
ꯑꯧ ꯃꯁꯛ ꯃꯁꯛꯇꯤ ꯈꯪꯕ꯭ꯔꯥ ꯅꯪ ꯅꯁꯥ ꯅꯪ ꯃꯥꯒꯤ ꯃꯁꯥꯛ ꯈꯪꯕ꯭ꯔꯥ
ꯑꯩ ꯑꯩꯒꯤ ꯃꯁꯛꯁꯨ ꯈꯪ ꯑꯩ ꯈꯪꯗꯦꯗ
ꯃꯥꯗꯤ
ꯈꯪꯉꯝꯃꯣꯏꯍꯦ ꯀꯃꯥꯏꯅ ꯈꯪꯅꯦ ꯑꯗꯣ ꯑꯗꯨ
ꯈꯟꯖ ꯇꯔꯥ ꯄꯨꯡꯉꯥꯎ ꯉꯥꯎꯒ꯭ꯔꯕꯖꯥꯠꯂ
ꯍꯥꯍꯥ
ꯑꯩꯅ ꯑꯩꯅ ꯑꯩꯅ ꯁꯨꯃꯥꯏꯅ ꯍꯥꯏꯕꯤꯕꯗ ꯑꯁꯥ ꯍꯔꯥꯎꯈ꯭ꯔ ꯃꯥꯜꯅꯦ ꯑꯩꯅ ꯑꯩꯉꯣꯟꯗ ꯅꯪ ꯅꯨꯄꯤ ꯀꯣꯟꯅꯕ ꯂꯩꯕ꯭ꯔꯥ ꯍꯥꯏꯌꯦꯕꯀꯣ
ꯑꯥ
ꯎꯝ ꯀꯣꯏꯅꯕꯗꯤ ꯂꯩꯇꯦ ꯍꯥꯏꯅ ꯍꯥꯏꯕ ꯀꯔꯤꯗꯧꯕꯒꯤ ꯅꯨꯄꯤ ꯀꯣꯏꯗꯕ꯭ꯔꯣ ꯍꯥꯏꯌꯦꯕ ꯑꯩꯕꯣ
ꯑꯣ
ꯑꯗꯨꯗ ꯑꯩꯅ ꯑꯩꯅ ꯍꯟꯗꯤ ꯀꯣꯏꯔꯝꯕꯅꯦ ꯑꯗꯨ ꯅꯨꯄꯤꯗꯣ ꯊꯃꯣꯏ ꯁꯦꯡꯉꯝꯗꯦ ꯀꯣ
ꯎꯝ
ꯑꯩꯒꯤ ꯄꯩꯁꯥꯒꯨꯝꯕ ꯂꯣꯏ ꯆꯥꯔꯒ ꯑꯗꯨꯝ ꯑꯃꯨꯛꯀ ꯆꯦꯟꯈ꯭ꯔꯦ ꯍꯥꯏꯅ ꯍꯥꯏꯕꯤꯕ
ꯑꯥ
ꯑꯗꯨꯗ ꯑꯩꯅ ꯍꯥꯏ ꯍꯣꯏ ꯃꯥꯅ ꯈꯜꯂꯝꯕꯁꯨ ꯌꯥꯏ ꯈꯟꯕꯁꯨꯏ ꯑꯗꯨꯗꯤ ꯑꯩ ꯄꯩꯁꯥ ꯄꯥꯏꯔꯝꯒꯅꯤ ꯍꯥꯏꯕ ꯋꯥꯈꯟꯗꯣ
ꯑꯣ ꯑꯗꯨ ꯍꯣꯏ ꯑꯗꯨꯒꯤ ꯑꯣꯏꯔꯝꯒꯅꯤꯗ
ꯈꯔ ꯈꯥꯟꯕ ꯃꯅꯦ
ꯑꯣ
ꯀꯣ ꯅꯠꯇ꯭ꯔꯗꯤ ꯑꯇꯩꯗꯗꯤ ꯀꯩꯁꯨ ꯁꯨꯃꯥꯏꯟ ꯇꯧꯅꯤꯡꯉꯥꯏ ꯂꯩꯇꯦꯅ
ꯍꯣꯏ
ꯑꯗꯨꯗ ꯑꯗꯨꯗ ꯑꯗꯨꯃꯥꯏꯟ ꯇꯧꯋꯦ ꯑꯗꯨꯒ
ꯏꯁ ꯅꯨꯄꯥ ꯅꯨꯄꯥꯉꯣꯟꯗ ꯐꯥꯒꯤ ꯑꯣꯏꯔꯁꯨ ꯐꯥꯒꯤ ꯑꯣꯏꯔꯁꯨ ꯀꯩꯅꯣ ꯑꯣꯏꯔꯁꯨ ꯅꯪ ꯀꯣꯏꯅꯥꯕ ꯅꯨꯄꯤ ꯂꯩꯕ꯭ꯔꯥ ꯍꯥꯏꯅ ꯍꯪꯕꯗꯨꯗꯤ ꯂꯣꯏꯔꯦꯍꯦ
ꯍꯣꯏ
ꯃꯤꯁꯤꯡ
ꯑꯗꯨꯒꯤ ꯑꯗꯨꯒꯤ ꯍꯧꯖꯤꯛꯀꯥꯟꯗꯤ ꯅꯨꯄꯤ ꯀꯣꯏꯔꯔꯣꯏ ꯀꯣꯏꯔꯁꯨ ꯑꯩꯅ ꯊꯕꯛ ꯇꯧꯃꯤꯟꯅꯔꯁꯨ ꯀꯣꯏꯕ ꯆꯠꯃꯤꯟꯅꯔꯁꯨ ꯆꯥꯕ ꯆꯥꯃꯤꯟꯅꯔꯁꯨ ꯑꯗꯨꯝ ꯇꯪꯈꯥꯏ ꯇꯪꯈꯥꯏ ꯄꯨꯊꯣ ꯇꯧꯕꯅꯤ ꯑꯩꯅ ꯍꯥꯏꯕꯀꯣ ꯑꯗꯨ ꯌꯥꯝ ꯍꯣꯏꯅꯦ ꯑꯗꯨꯒꯤ ꯑꯗꯨ ꯋꯥ ꯑꯗꯨ ꯋꯥ ꯍꯥꯏꯕꯗꯨ
ꯅꯪꯗꯤ ꯌꯥꯝ ꯂꯩꯕ ꯃꯤ ꯃꯥꯥꯟꯂꯦ ꯍꯥꯏꯌꯦꯕꯣ
ꯃꯥ ꯑꯗꯨꯃꯥꯏ ꯑꯥ ꯗꯨ ꯑꯥ ꯃꯥ ꯑꯗꯨ ꯃꯥ ꯃꯁꯥꯅꯐꯧ ꯑꯗꯨꯃꯥꯏ ꯍꯥꯏꯔꯗꯤ ꯑꯗꯨꯃꯥꯏꯟ ꯈꯟꯕꯩ ꯅꯠꯇ꯭ꯔꯅꯦ
ꯍꯣꯏ ꯅꯪ ꯌꯥꯝ ꯂꯤꯛꯄ ꯃꯥꯟꯅꯦ ꯍꯥꯏꯕ ꯑꯩ ꯍꯣꯏ ꯑꯩꯗꯤ ꯌꯥꯝ ꯂꯤꯛꯄꯅꯦ ꯍꯥꯏꯕꯅꯦ ꯐꯩꯅꯤꯕꯣ ꯑꯗꯨ ꯑꯩꯉꯣꯟꯗꯁꯨ ꯎꯝ ꯅꯪ ꯋꯥꯡꯕ꯭ꯔꯥ ꯅꯦꯝꯕ꯭ꯔꯥ ꯑꯗꯨꯃꯁꯨ ꯍꯪꯉꯦ ꯑꯩꯗꯤ ꯌꯥꯝ ꯑꯩꯗꯤ ꯌꯥꯝ ꯅꯦꯜꯂꯦ ꯐꯣꯔ ꯄꯣꯏꯟ ꯐꯥꯏꯚꯅꯤ ꯍꯥꯏ ꯍꯥꯏꯕ ꯑꯗꯣ ꯎꯝ ꯑꯗꯨ ꯀꯨꯆꯨꯗꯤ ꯀꯃꯥꯏꯟ ꯇꯧꯕ꯭ꯔꯥ ꯍꯥꯏꯕ ꯀꯨꯆꯨꯁꯨ ꯑꯩꯗꯤ ꯃꯨꯕꯅꯤ ꯍꯥꯏꯕꯀꯣ
ꯑꯣ
ꯀꯨꯆꯨꯁꯨ ꯃꯝꯕꯅꯦ ꯑꯗꯨ ꯑꯗꯨꯅ ꯍꯦꯟꯅ ꯄꯥꯝꯃꯦ ꯍꯥꯏꯌꯦꯅꯦ
ꯂꯣꯢꯔꯦ ꯃꯥꯢꯁꯤꯗꯤ ꯃꯥꯒꯤꯁꯨ ꯑꯃꯥꯜ ꯑꯁꯣꯢꯕ ꯂꯩꯕꯒꯤ ꯑꯣꯏꯔꯝꯅꯦ ꯑꯗꯨꯗꯤꯀꯣ
ꯍꯣꯏꯅꯦ ꯑꯗꯨꯒꯨꯝꯕꯁꯨ ꯆꯤꯡꯅꯅꯤꯡꯉꯥꯏ ꯂꯩꯌꯦꯀꯣ
ꯍꯣꯏ ꯊꯦꯡꯅꯁꯦ ꯊꯦꯡꯅꯁꯦꯅ ꯀꯧꯔꯒ ꯅꯪ ꯊꯣꯂꯛꯄꯗ ꯅꯪꯅ ꯐꯥꯈ꯭ꯔꯗꯤ
ꯍꯦ ꯅꯣꯛꯅꯤꯡꯉꯦ ꯑꯩꯕꯨ ꯑꯩꯕꯨ ꯎꯔ ꯆꯦꯟꯒꯗꯞ ꯆꯦꯟꯒꯗꯕ꯭ꯔꯅꯦ
ꯅꯣꯛꯅꯤꯡꯉꯤꯗꯥ ꯃꯤꯁꯨꯀꯣ ꯖꯥꯠ ꯖꯥꯠꯅꯤꯀꯣ
ꯑꯩꯕꯨ ꯑꯩꯕꯨ ꯄꯪꯉꯥꯎ ꯉꯥꯎꯍꯜꯂꯦꯕ ꯑꯗꯨꯅ
ꯒ꯭ꯌꯟ ꯒ꯭ꯌꯟ ꯌꯥꯝ ꯇꯥꯗꯦ ꯑꯗꯨ ꯅꯪꯒꯤ ꯋꯥꯔꯤ ꯅꯪꯒꯤ ꯋꯥꯔꯤꯗꯣ ꯈꯔ ꯂꯤꯌꯣ ꯀꯩꯀꯩ ꯍꯥꯏꯔꯛꯄ꯭ꯔꯥ ꯅꯣꯏꯕꯣ ꯅꯪꯕꯣ
ꯑꯁ ꯑꯩ ꯑꯩꯅ ꯊꯦꯡꯅꯕꯗꯨꯀꯣ ꯃꯤ ꯈꯔꯗꯤ ꯋꯥꯔꯤ ꯁꯥ ꯁꯥꯔꯒ ꯆꯇꯧꯔꯛꯀꯅꯤ ꯑꯁ ꯅꯪ ꯅꯪꯪꯒ ꯅꯪꯕꯨ ꯋꯥꯔꯤ ꯁꯥꯕ ꯌꯥꯝ ꯅꯨꯡꯉꯥꯏꯌꯦ ꯍꯥꯏꯅꯀꯣ ꯑꯩꯗꯤ ꯌꯥꯝ ꯅꯣꯛꯅꯤꯡ ꯅꯣꯛ ꯅꯤꯡꯕꯥ ꯑꯗꯨꯝ ꯋꯥꯔꯤ ꯁꯥꯕꯩ ꯑꯣꯏꯔꯝꯅꯤꯅ ꯑꯩꯗꯤ ꯑꯗꯨꯝ ꯋꯥꯁꯦ ꯗꯥꯢꯔꯦꯛ ꯗꯥꯢꯔꯦꯛ ꯍꯥꯏꯕꯅꯦꯕꯣ
ꯅꯆꯤ ꯅꯆꯤꯟ ꯅꯅꯥꯎ ꯀꯌꯥ ꯁꯨꯕ꯭ꯔꯥ ꯍꯥꯏꯅ ꯍꯪꯉꯗꯤ ꯃꯣꯏꯅ ꯍꯪꯉꯗꯤ ꯑꯩꯅ ꯍꯥꯏꯕꯤꯔꯣꯏ ꯍꯥꯏꯅ ꯍꯥꯏꯕꯗꯣ
ꯎꯝ
ꯑꯗꯨꯝ ꯗꯥꯢꯔꯦꯛ ꯗꯥꯢꯔꯦꯛ ꯍꯥꯏꯕꯤ ꯅꯪ ꯑꯗꯨꯝ ꯐꯥꯒꯤ ꯑꯗꯨꯝ ꯃꯦꯁꯦꯖ ꯒꯨꯝꯕ ꯆꯥꯠ ꯇꯧꯔꯛꯀꯅꯤ ꯃꯤ ꯈꯔꯗꯤ ꯈꯣꯟꯖꯦꯜ ꯇꯥꯕ ꯌꯥꯝ ꯅꯨꯡꯉꯥꯏꯌꯦ ꯐꯣꯇꯣ ꯌꯦꯡꯁꯦ ꯍꯥꯏꯅ ꯊꯥꯔꯛꯀꯅꯤ
ꯑꯣ
ꯑꯗꯨꯒ ꯎꯝ ꯍꯣꯏ ꯑꯩꯒꯤ ꯅꯝꯕꯔ ꯁꯦꯞ ꯇꯧꯔꯕꯣ ꯑꯩ ꯅꯪꯒꯤ ꯁꯦꯐ ꯇꯧꯏꯀꯣ ꯑꯩꯁꯨ ꯁꯦꯐ ꯇꯧꯏ ꯍꯥꯏꯅ ꯍꯥꯏꯕꯗꯣ
ꯎꯝ
ꯏꯁ ꯐ꯭ꯂꯠ ꯌꯥꯝ ꯇꯧꯔꯛꯄꯕꯅꯤꯗ ꯃꯤ ꯈꯔꯗꯤ ꯌꯥꯝ ꯈꯥꯏꯔꯛꯄꯅꯤꯗ
ꯑꯗꯨ ꯀꯟꯅ ꯇꯧꯗ꯭ꯔꯗꯤ ꯌꯥꯗꯤ ꯌꯥꯏꯅ ꯑꯗꯨꯕꯨ ꯃꯣꯏꯗꯤ ꯈꯔ ꯀꯩꯅꯣ ꯑꯗꯨꯒꯨꯝꯕꯗꯤ ꯃꯍꯧꯁꯥꯅꯤꯅ
ꯍꯣꯏꯗ ꯅꯨꯄꯥꯅꯤꯅꯀꯣ ꯅꯨꯄꯤꯅ ꯍꯥꯏꯕꯒꯤ ꯑꯗꯨꯝ ꯇꯧꯕ ꯋꯥꯅꯤꯗ ꯃꯣꯏꯁꯨꯀꯣ ꯍꯥꯏꯅꯣ ꯍꯥꯏꯅꯣ ꯅꯨꯄꯥ ꯑꯃꯅ ꯑꯥ ꯀꯣꯂꯦꯖꯇ ꯂꯥꯛꯑꯣ ꯀꯣꯂꯦꯖ ꯅꯣꯏ ꯀꯣꯂꯦꯖꯇ ꯄꯤꯒꯦ ꯍꯥꯏꯅꯣ ꯑꯩ ꯄꯨꯔꯛ ꯌꯦꯟꯅꯉꯦꯗ ꯃꯥ ꯍꯥꯏꯅ ꯍꯥꯏꯌꯦ
ꯑꯣ
ꯑꯩꯅ ꯏꯀꯥꯏꯍꯦ ꯌꯥꯔꯦ ꯍꯥꯏꯅ ꯍꯥꯏꯔꯒ ꯄꯥꯝꯗ꯭ꯔꯣ ꯄꯨꯔꯛꯀꯦ ꯀꯩꯗ ꯑꯩ ꯀ꯭ꯂꯥꯁ ꯊꯣꯛꯅꯕ ꯂꯩꯌꯦ ꯑꯗꯨꯏꯅꯦ ꯑꯩꯅ ꯍꯥꯏꯕ ꯍꯥꯏꯕ ꯌꯥꯔꯅꯤ ꯌꯥꯔꯅꯤ ꯑꯩꯅ ꯍꯥꯏꯕ
ꯃꯤꯁꯤꯡꯁꯤꯗꯤ ꯅꯣꯛꯅꯤꯡꯉꯦ
ꯑꯗꯨꯒ ꯍꯣꯏ ꯅꯨꯄꯥ ꯑꯃꯅ ꯑꯁꯤ ꯆꯤꯡ ꯆꯤꯡ ꯃꯣꯏ ꯑꯗꯨꯝ ꯀꯥꯏꯌꯦꯌꯦ ꯀꯥꯥꯁꯦ ꯍꯥꯏꯅ ꯑꯃꯨꯛ ꯀꯧꯔꯛꯑꯦ ꯅꯣꯛꯅꯤꯡꯕꯅꯤꯗ ꯖꯥꯠ ꯖꯥꯠꯅꯤꯗ ꯀꯩꯅꯣꯗꯤ ꯑꯩꯁ ꯀꯥꯔꯣꯏ ꯍꯥꯏꯅ ꯍꯥꯏꯕꯤꯌꯦ
ꯀꯥꯃꯤꯟꯅꯥ ꯔꯣꯅ
ꯑꯦ
ꯑꯗꯨꯝ ꯀꯩꯁꯨꯝ ꯀꯥꯏꯗꯦꯅ ꯑꯗꯨꯒꯨꯝꯕꯗꯤ
ꯀꯅꯥꯅ ꯀꯣꯏꯒꯦꯔꯥ ꯀꯅꯥꯅ ꯑꯗꯨꯃꯥꯏꯅ ꯇꯧꯒꯦꯔꯥ ꯆꯥꯎꯄꯨ ꯃꯥꯟꯕꯗꯨꯕꯣ ꯀꯥꯕꯁꯨ ꯀꯥꯕꯁꯨ ꯇꯝꯕ ꯀꯅ ꯈꯪꯗꯕ ꯅꯨꯄꯥꯒ ꯀꯣꯏꯔꯒ ꯆꯠꯂꯒ ꯑꯗꯨꯃꯥꯏꯅ ꯇꯧꯔꯗꯤ ꯂꯣꯏꯔꯦꯗꯅ ꯅꯍꯥꯟ ꯑꯩꯈꯣꯏ ꯆꯠꯄꯗꯣ ꯑꯩꯈꯣꯏ ꯆꯠꯄ ꯅꯨꯃꯤꯠꯇꯀꯣ ꯑꯇꯩ ꯅꯨꯄꯥ ꯑꯍꯨꯝ ꯊꯦꯡꯅꯕꯗꯣ
ꯍꯥꯍꯥ
ꯂꯣꯏꯔꯦ ꯅꯣꯏꯗꯤ ꯅꯣꯏꯗꯤ ꯀꯔꯤꯗꯧꯕ꯭ꯔꯥ ꯍꯥꯏꯅ ꯍꯪꯕꯤꯕꯁꯨ ꯍꯪꯕꯤꯔꯛꯄꯤꯇꯦ ꯂꯣꯏꯔꯦ
ꯌꯥꯝ ꯑꯍꯟ ꯌꯥꯝ ꯑꯍꯟꯕꯅꯦꯅꯦꯀꯣ
ꯅꯨꯄꯥ ꯑꯃꯅꯀꯣ
ꯍꯣꯏ
ꯃꯁꯝ ꯃꯁꯝ ꯁꯥꯡꯕ ꯅꯨꯄꯥꯗꯣ ꯑꯩꯠ ꯑꯩꯠꯇꯤꯟ ꯑꯩꯠꯇꯤꯟꯅꯤ ꯍꯥꯏꯌꯦ
ꯑꯣ ꯆꯍꯤ
ꯑꯥ ꯑꯗꯨꯒ ꯅꯨꯄꯥ ꯑꯅꯤꯅ ꯀꯨꯟ ꯍꯣꯏ ꯑꯗꯨꯒ ꯅꯨꯄꯥ ꯑꯅꯤꯅ ꯀꯨꯟꯒꯤ ꯃꯊꯛꯇ
ꯑꯗꯨꯒ ꯑꯗꯨ ꯅꯣꯏꯒ ꯋꯥꯔꯤ ꯁꯥꯕꯗꯨꯅ ꯈꯔ ꯑꯍꯟ
ꯑꯣ ꯑꯗꯨ ꯑꯗꯨꯅ ꯑꯗꯨꯅ ꯑꯍꯟꯅꯤ ꯍꯣꯏ ꯑꯗꯨꯅ ꯈꯔ ꯑꯍꯟꯅꯤ ꯍꯣꯏ ꯍꯣꯏ
ꯑꯦ ꯃꯁꯛꯁꯤꯡꯁꯤꯒ
ꯃꯣꯏ ꯃꯁꯛ ꯌꯥꯝ ꯊꯤꯔꯒꯀꯣ
ꯅꯣꯏꯔꯒ ꯃꯣꯏ ꯃꯣꯏ ꯃꯣꯏ ꯑꯁꯤ ꯁꯣꯝꯗꯒꯤꯅꯤ ꯍꯥꯏꯕ꯭ꯔꯥꯅꯦ
ꯍꯣꯏ ꯑꯥ ꯅꯠꯇꯦ ꯑꯗꯨ ꯀꯩꯅꯣ ꯎꯝ